ꯀꯩꯗꯧꯕꯤꯔꯤꯒꯦ꯫
ꯑꯣ ꯂꯩꯔꯝꯃꯤꯌꯦ ꯁꯨꯝ꯫
ꯑꯣ ꯆꯥꯛ ꯏꯁꯤꯡ ꯎꯅꯔꯕꯣ
ꯆꯥꯛ ꯏꯁꯤꯡ ꯎꯅꯗ꯭ꯔꯤ꫰꫰
ꯑꯣ ꯁꯨꯝ ꯑꯣ ꯀꯔꯤ ꯃꯊꯦꯜ ꯇꯧꯔꯕ꯫
ꯑ ꯉꯁꯤꯗꯤ ꯁꯟ ꯆꯥꯥꯁꯦꯅ ꯁꯟ ꯑꯣꯏꯅ ꯇꯧ ꯆꯥꯔꯕ ꯃꯥꯅꯦ ꯃꯥꯅꯦ ꯆꯥꯔꯕꯣ ꯅꯣꯏꯕꯣ
ꯑꯩꯈꯣꯏꯁꯨ ꯊꯣꯡꯒꯦ ꯇꯧꯔꯤꯌ‌ꯦ ꯋꯥꯀꯤꯡ ꯍꯜꯂꯛꯇ ꯉꯥꯏꯔꯤꯌ‌ꯦ
ꯍꯣꯑꯣ꯫
ꯀꯔꯤ ꯏꯁ ꯉ ꯉꯁꯤꯗꯤ ꯃꯥꯏꯔꯦꯟ ꯇꯧꯔꯒꯦ ꯃꯥꯏꯔꯦꯟ ꯑꯃꯒ ꯃꯣꯔꯣꯟ ꯑꯃ ꯃꯩꯁꯠꯂ ꯇꯣꯛꯑꯒꯦ ꯇꯧꯕ꯫
ꯑꯣ꯫
ꯀꯃꯥꯏꯟ ꯀꯃꯥꯏꯟ ꯇꯧꯔꯤꯒꯦ ꯅꯨꯡꯉꯥꯏꯔꯤꯕꯣ꯫
ꯅꯨꯡꯉꯥꯏꯔꯤꯌꯦ ꯀꯨꯏꯔꯦꯅꯦ ꯅꯣꯏ ꯃꯌꯥꯝ ꯌꯥꯎꯗꯦ ꯌꯥꯎꯗꯦ ꯀꯨꯏꯔꯦ ꯅꯣꯏ ꯃꯌꯥꯝꯁꯦ ꯄꯥꯎ ꯐꯥꯎꯅꯈꯤꯗꯕ
ꯎꯝ ꯑꯗꯨꯅꯦ ꯑꯥ ꯑꯦꯝ ꯌꯨꯗ ꯑꯗꯨꯝ ꯂꯩꯔꯤꯕꯣ ꯍꯧꯖꯤꯛꯐꯣ
ꯂꯩꯇ꯭ꯔꯦ ꯌꯨꯝ ꯂꯩꯌꯦ
ꯑꯣ ꯌꯨꯝꯗ ꯑꯃꯨꯛ ꯂꯩꯔꯦ ꯐꯩ ꯐꯩ ꯑꯁ ꯉꯁꯤꯗꯤ ꯌꯥꯝ ꯁꯥ ꯃꯥꯜꯂꯦꯅꯦ
ꯑꯁ ꯌꯥꯝ ꯁꯥꯏꯌꯦ ꯉꯁꯤꯗꯤ
ꯑꯣ ꯑꯁ ꯍꯣꯔꯦꯟ ꯅꯨꯃꯤꯗꯥꯡ ꯅꯣꯡ ꯆꯨꯒꯗꯕ ꯃꯥꯜꯂꯦ ꯍꯣꯔꯦꯟ ꯕꯣꯟ ꯌꯦꯡꯉꯣꯏꯗ꯭ꯔꯣ
ꯌꯦꯡꯅꯤ ꯌꯦꯡꯅꯤ ꯍꯣꯔꯦꯟ ꯕꯣꯜ ꯌꯦꯡꯗꯣꯏꯅꯦ
ꯕꯣꯟꯁꯤꯕꯨ ꯀꯔꯤ ꯀꯔꯤ ꯀ꯭ꯂꯕꯇ ꯀꯔꯤ ꯀꯟꯇ꯭ꯔꯤꯅꯣ
ꯑꯩꯈꯣꯏꯗꯤ ꯄꯣꯔꯇꯨꯒꯜꯅꯤ ꯀꯩꯅꯣ ꯔꯣꯅꯥꯜꯗꯣ ꯐꯦꯟꯅꯤ ꯀꯩꯅꯣ
ꯑꯦꯁ ꯇꯣꯅꯥꯗꯨꯣꯅꯦꯅꯦ ꯑꯁ ꯑꯩ ꯏꯃꯥꯟꯅꯔꯦ ꯑꯩ ꯖꯔꯃꯅꯤ ꯇꯥꯔꯦ
ꯎ ꯑꯗ ꯑꯩꯗꯤ ꯀꯩꯅꯣꯒꯤ ꯌꯦꯡꯒꯦꯅ ꯂꯣꯏꯅ ꯄꯩꯁꯥ ꯅꯨꯡꯁꯥ ꯊꯤꯖꯤꯟꯗꯅ ꯊꯝ ꯂꯣꯏꯔꯦ
ꯑꯣ ꯖꯤ ꯁꯤꯅꯦꯃꯒꯣ
ꯖꯤ ꯐꯥꯏꯚ
ꯁꯤ ꯐꯥꯏꯚ ꯂꯨꯄꯥ ꯀꯌꯥ ꯑꯣꯏꯒꯦ ꯑꯗꯨꯕꯣ
ꯑꯗꯨ ꯂꯨꯄꯥ ꯆꯅꯤꯄꯥꯟ ꯑꯗꯨꯃꯥꯏꯅ ꯑꯣꯏꯕ ꯃꯥꯜꯂꯦ ꯑꯗꯨ ꯃꯣꯏꯅ ꯑꯗꯨꯃꯥꯏꯅ ꯇꯧꯔꯒ ꯑꯩꯈꯣꯏ ꯑꯩꯈꯣꯏ ꯑꯩꯈꯣꯏ ꯃꯤ ꯑꯍꯨꯝꯅ ꯇꯧꯔ ꯀꯛꯑꯦ
ꯎꯝ
ꯑꯗꯨꯗꯨꯒ ꯑꯦꯀꯥꯎꯟꯗꯣ ꯃꯤ ꯑꯦꯀꯥꯎꯟ ꯑꯃꯅ ꯃꯤ ꯑꯍꯨꯝ ꯄꯥꯏꯕ ꯌꯥꯏꯌꯦꯕ
ꯑꯁ ꯐꯩꯅꯦ ꯑꯗꯨꯗꯤ ꯃꯤ ꯂꯨꯄꯥ ꯆꯍꯨꯝ ꯆꯍꯨꯝ ꯄꯨꯊꯣꯛꯅꯕ ꯇꯧꯔꯁꯨ ꯑꯗꯨꯝ ꯐꯩ
ꯑ ꯆꯍꯨꯝ ꯃꯌꯥ ꯄꯨꯊꯣꯛꯅꯔꯦ ꯑꯗꯨꯗꯨꯒ ꯀꯛꯑꯦ ꯑꯗꯨꯗꯨꯒ ꯌꯦꯡꯉꯒꯦꯅ
ꯐꯔ ꯐꯔꯦ ꯐꯔꯩ ꯑꯗꯨꯗꯤ ꯄꯣꯔꯇꯨꯒꯜ ꯄ꯭ꯂꯦꯗꯤ ꯗꯦꯠ ꯀꯌꯥ ꯇꯥꯕ
ꯀꯔꯤ
ꯄꯣ ꯇꯨꯒꯟꯒꯤ ꯑꯣꯄꯅꯤꯡ ꯃꯦꯁ ꯀꯔꯝ ꯀꯥꯟ ꯇꯥꯑꯒꯦ
ꯑ ꯑꯗꯨꯗꯤ ꯈꯪꯗꯦꯕꯣ ꯑꯗꯨ ꯑꯗꯨꯒꯤ ꯀꯩꯅꯣꯗꯨꯗꯤ ꯌꯦꯡꯗ꯭ꯔꯤꯕ ꯑꯩꯁꯦꯀꯣ ꯎꯝ ꯍꯥꯏ ꯍꯣꯔꯦꯟ ꯉꯥꯛꯇꯪ ꯂꯩꯒꯕꯨꯗꯤ ꯌꯦꯡꯒꯦꯅꯕꯨꯗꯤ ꯈꯜꯂꯝꯕꯅꯦ ꯑꯩꯁꯦ ꯏꯟꯁꯥꯡ ꯀꯩꯀꯥ ꯊꯣꯡꯗꯅ ꯈꯣꯠꯇꯅ ꯂꯩꯕꯁꯤꯗ
ꯑꯣ ꯏꯟꯖꯥꯡꯗꯤ ꯅꯪ ꯊꯣꯡꯉꯤꯔꯣ
ꯏꯟꯁꯥꯡꯁꯦ ꯑꯩꯅ ꯀꯩꯅꯣ ꯇꯧꯔꯤꯅꯦ ꯑꯩꯅ ꯊꯣꯡꯉꯝꯕꯅꯦ ꯑꯗꯨꯒ ꯑ
ꯀꯨꯏꯔꯦ ꯀꯨꯏꯔꯦꯅꯦ ꯅꯣꯡꯃ ꯅꯣꯡꯃ ꯄꯨꯟꯊꯣꯛꯁ꯭ꯔꯦ
ꯌꯥꯏꯌꯦ ꯌꯥꯏꯌꯦ
ꯎ ꯂꯧꯁꯤꯡꯗꯤ ꯀꯃꯥꯏ ꯀꯃꯥꯏꯅ ꯇꯧꯔꯤꯕ
ꯂꯧꯁꯤꯡꯁꯦ ꯑ ꯍꯧꯖꯤꯛꯀꯤ ꯑꯣꯏꯅꯗꯤ ꯀꯩꯝꯗꯤ ꯇꯧꯗ꯭ꯔꯤ ꯍꯥꯏꯗꯤ ꯑꯩꯁꯨ ꯌꯨꯝꯗ ꯂꯥꯛꯄꯁꯦ ꯀꯨꯏꯗ꯭ꯔꯤꯕꯀꯣ
ꯃꯥ ꯅꯣꯡꯗꯨ ꯇꯥꯗꯕꯁꯤꯗ
ꯑꯥ ꯑꯥ ꯑꯗꯨꯗꯨꯅ ꯑꯩꯁꯨ ꯌꯥꯝ ꯀꯟꯅꯗꯤ ꯌꯥꯎꯗꯦ ꯍꯥꯏꯗꯤ ꯀꯩꯝꯇ ꯍꯧꯗ꯭ꯔꯤꯕ ꯑꯩꯈꯣꯏ ꯁꯤꯒꯤꯗꯤ ꯑꯗꯣ ꯃꯤ ꯑꯇꯣꯞꯄ ꯏ ꯑꯗꯨꯝ ꯄꯥꯎ ꯃꯥꯜꯂꯦ ꯁꯨꯝ ꯈꯟꯕꯗꯀꯣ ꯀꯩꯅꯣ
ꯍꯜꯂꯣ ꯍꯜꯂꯣ